ꯍꯜꯂꯣ
ꯑꯣ ꯇꯥꯕ꯭ꯔꯣ
ꯇꯌꯦ ꯇꯥꯏꯌꯦ
ꯑꯣ ꯀꯩ ꯀꯩꯗꯧꯔꯝꯃꯤꯅꯣ
ꯆꯥꯛ ꯆꯥꯔꯨꯕꯅꯦ ꯇꯣꯂꯛꯇ ꯉꯥꯏꯔꯤ
ꯑꯠꯆꯥ ꯑꯠꯆꯥ ꯀꯩ ꯃꯊꯦꯜ ꯆꯥꯊꯔꯝꯃꯣ
ꯌꯦꯟ ꯊꯣꯡꯉꯝꯃꯦꯅ ꯌꯦꯟ ꯆꯥꯔꯨꯕ꯭ꯔ ꯌꯦꯟ ꯆꯥꯔꯨꯕꯅꯦ
ꯑꯣ ꯑꯣ ꯑꯍꯥꯎ ꯉꯥꯛꯇ ꯇꯧꯊꯔꯦ꯫
ꯑ ꯉꯁꯤꯗꯤ ꯑꯍꯥꯎꯕ ꯉꯥꯛꯇ ꯇꯧꯊꯔꯦ꯫
ꯎꯝ ꯍꯛꯆꯥꯡ ꯈꯔ ꯐꯒꯠꯅꯕ ꯇꯧꯔ ꯃꯥꯜꯂꯦ ꯑꯍꯥꯎ ꯑꯍꯥꯎ ꯉꯥꯛꯇ꯫
ꯑ ꯍꯛꯆꯥꯡꯁꯦ ꯁꯣꯟꯃꯟꯈ꯭ꯔꯦ ꯑꯗꯨꯗꯨꯅ ꯈꯔ ꯈꯔ ꯑꯍꯥꯎꯕ ꯇꯧꯗ꯭ꯔꯗꯤ ꯌꯥꯗ꯭ꯔꯦ꯫
ꯎꯝ꯫
ꯏꯌꯥꯝꯕꯗꯤ ꯀꯩꯗꯧꯔꯕꯝꯃꯤꯅꯣ꯫
ꯑꯁ ꯑꯩꯁꯨ ꯀꯩꯅꯣ ꯇꯧꯔꯒ ꯆꯥꯛ ꯆꯥꯔꯒ ꯑꯗꯒꯤꯁꯤ ꯂꯥꯏꯔꯤꯛ ꯀꯩꯀꯩ ꯈꯔ ꯌꯦꯡꯉꯝꯕꯅꯤ꯫ ꯑꯗꯩ ꯑꯃꯨꯛ ꯄ꯭ꯔꯣꯖꯦꯛꯀꯤ ꯀꯩ ꯈꯔ ꯁꯤꯟꯒꯦꯅ ꯁꯦꯝꯒꯦꯅ ꯇꯧꯕꯅꯤ
ꯍꯅꯣ
ꯑꯩ ꯍꯧꯖꯤꯛ ꯂꯣꯏꯁꯤꯜꯂꯦ ꯑꯗꯣ ꯄ꯭ꯔꯣꯖꯦꯛꯀꯤ ꯀꯩꯀꯩ ꯈꯔ ꯁꯦꯝꯕꯩ ꯂꯩꯔꯤꯕ ꯂꯣꯒꯤ ꯂꯣꯒꯤꯗꯨꯅ ꯇꯧꯕꯗꯣ ꯄ꯭ꯔꯣꯖꯦꯛ ꯈꯔ ꯁꯦꯝꯗꯧꯕ ꯋꯥꯠꯂꯤ ꯑꯁꯤ ꯑꯁꯤ ꯂꯣꯏꯁꯤꯜꯂꯗꯩꯗꯤ ꯌꯥꯔꯦ
ꯑꯣ ꯑꯌꯥꯝꯕ ꯑꯗꯣ ꯂꯣꯒꯤꯁꯦ ꯑꯩꯈꯣꯏ ꯂꯣꯒꯤꯁꯦ ꯀꯩꯅꯣ ꯇꯧ꯭ꯔꯕ ꯍꯥꯏꯗꯤ ꯑꯗꯤ ꯑ ꯑ ꯀꯩ ꯍꯥꯏꯅꯤ ꯑ ꯅꯠ ꯑ ꯅꯠꯇꯦ ꯅꯠꯇꯦ ꯑꯩ ꯀꯌꯥꯝ ꯀꯨꯏꯅ ꯆꯪꯒꯦꯕ ꯍꯥꯏꯗꯤ ꯑ ꯂꯣꯒꯤ ꯑꯩꯈꯣꯏꯒꯤ ꯃꯁꯇꯔ ꯇꯧꯕ ꯍꯥꯏꯗꯣꯏꯔꯥ ꯀꯃꯥꯏꯅ ꯍꯥꯏꯗꯣꯏꯅꯣ
ꯑꯣ ꯑꯗꯨꯅꯦ ꯑꯩ ꯍꯥꯏꯒꯦ ꯇꯧꯏꯖꯦ ꯑꯍꯥꯟꯕꯗ ꯀꯩꯅꯣ ꯇꯧꯗꯣꯏꯁꯦ ꯂꯣꯒꯤ ꯃꯥꯁꯇꯔ ꯇꯧꯒꯦ ꯍꯥꯏ ꯇꯔꯗꯤ ꯑꯩꯈꯣꯏ ꯑꯦꯜ ꯑꯦꯜ ꯕꯤ ꯇꯧꯗ ꯌꯥꯗꯦ ꯑꯦꯜ ꯑꯦꯜ ꯕꯤ꯫ ꯑꯦꯜ ꯑꯦꯜ ꯕꯤ ꯁꯤ ꯒ꯭ꯔꯦꯖꯨꯑꯦꯁꯟ ꯂꯣꯏꯔꯒꯅ ꯆꯍꯤ ꯑꯍꯨꯝ ꯇꯧꯋꯦ꯫
ꯑꯥ
ꯑꯗꯨꯒ ꯇꯨꯌꯦꯞ ꯂꯣꯏꯔꯒ ꯇꯧꯔꯒꯅ ꯆꯍꯤ ꯃꯉꯥ ꯑꯁꯤ ꯑꯦꯜ ꯑꯦꯜ ꯕꯤ ꯁꯤ ꯇꯧ ꯂꯣꯏꯔꯀꯥꯟꯗ ꯑꯃꯨꯛ ꯃꯥꯁꯇꯔꯁꯦ ꯑꯃꯨꯛ ꯇꯧꯗꯣꯏꯅꯦ ꯑꯦꯜ ꯑꯦꯜ ꯑꯦꯝ ꯑꯃꯨꯛ ꯇꯧꯗꯣꯏꯅꯦꯕ ꯑꯗꯨꯗ ꯑꯦꯜ ꯑꯦꯜ ꯑꯦꯝꯅ ꯆꯍꯤ ꯑꯅꯤꯅꯦ ꯃꯥꯁꯇꯔꯒꯤ ꯂꯦꯕꯦꯜꯗꯣ ꯑꯗꯨꯝ ꯃꯥꯟꯅꯩꯌꯦꯕ꯫
ꯑꯣ꯫
ꯑꯥ ꯑꯗꯨꯃꯥꯏꯅ ꯇꯧꯋꯦ ꯑꯦ ꯑꯦꯜ ꯑꯦꯜꯕꯤ ꯂꯣꯏꯔꯒ
ꯑꯣ ꯑꯗꯣ ꯑꯩꯈꯣꯏꯒꯤ ꯑ ꯃꯅꯤ
ꯑꯦꯜ ꯑꯦꯜ ꯕꯤ ꯂꯣꯏꯈ꯭ꯔꯗꯩꯗꯤ ꯑꯗꯨꯝ ꯀꯩꯅꯣ ꯇꯧ ꯌꯥꯔꯦ ꯑꯦꯛꯖꯥꯝ ꯊꯥꯗꯣꯛꯑꯒ ꯎꯀꯤꯜ ꯑꯣꯏ ꯌꯥꯔꯦ ꯑꯗꯚꯣꯀꯦꯠ ꯑꯣꯏ ꯌꯥꯔꯦ꯫
ꯑꯣ ꯑꯗꯣ ꯑ ꯑꯩꯈꯣꯏꯒꯤ ꯃꯅꯤ ꯃꯅꯤꯄꯨꯔꯁꯤꯗꯗꯤ ꯂꯣ ꯇꯝꯕꯝꯖꯦ ꯑꯩꯈꯣꯏꯒꯤ ꯀꯌꯥꯝ ꯂꯩꯒꯦꯕ꯫
ꯂꯣ ꯇꯝꯖꯝꯖꯦ, ꯑꯩꯅ ꯈꯪꯕꯗ ꯑꯦꯜ ꯑꯦꯝ ꯑꯦꯁ ꯂꯣ ꯀꯣꯂꯦꯖ ꯑꯃ ꯂꯩꯔꯦ꯫
ꯑꯥ꯫
ꯚꯤꯁꯥꯜ ꯚꯤꯁꯥꯜ ꯍꯥꯏꯗꯅ ꯚꯤꯁꯥꯜ ꯂꯣ ꯀꯣꯂꯦꯖ ꯑꯃ ꯂꯩꯔꯦ ꯑꯗꯒꯤ ꯒꯤ ꯑꯥ ꯑꯣꯏꯅꯥꯝꯗ ꯑꯣꯏꯅꯥꯝ ꯂꯣ ꯀꯣꯂꯦꯖ ꯍꯥꯏꯕ ꯑꯃ ꯂꯩꯔꯦ꯫
ꯑꯣ꯫
ꯑꯦꯜ ꯑꯦꯜ ꯕꯤ ꯒꯤ ꯑꯗꯒꯤ ꯑꯅꯧꯕ ꯑꯃ ꯉꯔꯥꯡ ꯅꯍꯥꯟ ꯖꯁ ꯑꯦ ꯀꯩꯅꯣ ꯎꯀꯤꯜ ꯁꯦꯅꯤꯌꯔ ꯎꯀꯤꯜ ꯑꯃ ꯅꯠꯇꯧꯒ ꯃꯥꯒꯤ ꯑꯃ ꯂꯤꯡꯈꯠꯈ꯭ꯔꯦ ꯃꯃꯤꯡꯗꯨꯣ ꯀꯥꯎꯊꯣꯛꯈ꯭ꯔꯦ ꯑꯦꯜ ꯑꯦꯜ ꯕꯤ ꯇꯧꯕꯒꯤ ꯍꯥꯏꯇꯥꯔꯦꯅ ꯑꯃ ꯂꯤꯡꯈꯠꯈ꯭ꯔꯦ ꯌꯥꯝꯗꯤ ꯂꯩꯇꯦ꯫ ꯑ ꯀꯩꯅꯣꯒꯤ ꯄ꯭ꯔꯥꯏꯚꯦꯠ ꯄ꯭ꯔꯥꯏꯚꯦꯠ ꯑꯅꯤꯅꯤ ꯚꯤ ꯑꯗꯒꯤ ꯍꯧꯖꯤꯛꯀꯤ ꯑꯣꯏꯅꯥꯝ ꯂꯣ ꯀꯣꯂꯦꯖꯇꯨꯅ ꯄ꯭ꯔꯥꯏꯚꯦꯠꯅꯤ ꯑꯗꯨꯒ ꯑꯩꯈꯣꯏꯒꯤ ꯑꯦꯜ ꯑꯦꯝ ꯑꯦꯁꯅ ꯙꯅꯃꯟꯖꯨꯔꯤꯒꯤ ꯌꯨꯅꯤꯚꯔꯁꯤꯇꯤꯒꯤ ꯃꯈꯥꯗ ꯂꯩꯔꯦ ꯑꯗꯩ ꯑꯩꯈꯣꯏ ꯑꯩꯈꯣꯏ ꯑꯦꯝ ꯌꯨꯗꯗꯤ ꯍꯧꯖꯤꯛ ꯐꯥꯎꯒꯤ ꯑꯣꯏꯅ ꯑꯦꯜ ꯑꯦꯜ ꯕꯤ ꯍꯥꯞꯇ꯭ꯔꯤ꯫ ꯍꯥꯄꯛꯄꯒꯤ ꯄ꯭ꯂꯥꯟꯕꯨꯗꯤ ꯂꯩ꯫ ꯈꯔ ꯂꯩꯔꯒ ꯑꯗꯣ ꯍꯧꯖꯤꯛ ꯍꯧꯖꯤꯛꯀꯤꯗꯤ ꯑꯦꯜ ꯑꯦꯜ ꯕꯤ ꯍꯥꯞꯄꯩ ꯄ꯭ꯂꯥꯟ ꯂꯩꯇ꯭ꯔꯤ꯫
ꯑꯣ
ꯑꯣ ꯑꯗꯒꯤ ꯑꯩꯅ ꯀꯩꯅꯣꯝꯁꯨ ꯍꯥꯏꯒꯦ ꯇꯧꯔꯝꯕꯅꯤꯅꯦ ꯑꯁ ꯅꯍꯥꯟ ꯁꯨꯝ ꯀꯩꯅꯣ ꯇꯧꯗꯅ꯫ ꯋꯥꯈꯜꯁꯦ ꯀꯩꯅꯣꯗ ꯁꯨꯝ ꯑꯩꯈꯣꯏꯁꯦ ꯆꯠꯊꯣꯛꯄ ꯌꯥꯗꯅ ꯁꯨꯝ ꯂꯩꯁꯤꯜꯂꯛꯄ ꯁꯤꯗ ꯀꯣ ꯑꯩꯁꯦ ꯅꯍꯥꯟꯋꯥꯏ ꯑꯩꯈꯣꯏ ꯆꯠꯈꯤꯕꯒꯤ ꯀꯩꯒꯤ ꯁꯨꯝ ꯉꯔꯥꯡ ꯅꯍꯥꯟ ꯗꯣ ꯐꯣꯇꯣ ꯁꯨꯝ ꯆꯤꯡꯈꯠꯂ ꯌꯦꯡꯉꯨꯕꯗ꯫ ꯥꯑ ꯁꯤꯔꯣꯏ ꯐꯦꯁꯇꯤꯚꯦꯜꯒ ꯆꯠꯄꯒꯤ ꯍꯥꯏꯇꯥꯔꯦꯅꯦ, ꯑꯗꯒꯤ ꯌꯥꯝ ꯅꯨꯡꯁꯤꯕ ꯍꯥꯏꯇꯥꯔꯦꯅꯦ꯫ ꯍꯧꯖꯤꯛꯇꯤ ꯆꯠꯄꯕꯨꯗꯤ ꯌꯥꯅꯗ꯭ꯔꯦ, ꯏꯔꯥꯡꯅ ꯀꯩꯅ ꯈꯔ ꯇꯧꯅꯗꯅ ꯃꯌꯥꯝꯖꯦ꯫
ꯎꯝ꯫
ꯑꯗꯨꯕꯨ ꯑꯩ ꯅꯨꯡꯁꯤꯗꯅ, ꯑꯩ ꯑꯩ ꯁꯨꯝ ꯅꯤꯡꯁꯤꯡꯗꯅ ꯇꯧꯔꯛꯏ ꯃꯤꯅꯦ꯫ ꯅꯣꯏꯗꯤ ꯁꯤꯔꯣꯏ ꯀꯩꯅꯣꯒ ꯆꯠꯂꯨꯔꯕꯣ, ꯁꯤꯔꯣꯏ ꯌꯦꯡꯕ꯫
ꯕꯥꯖꯤ ꯑꯥ ꯑꯩ, ꯀꯩꯅꯣ ꯇꯧꯕꯗꯤ ꯆꯠꯇ꯭ꯔꯤ ꯑꯝꯐꯧ
ꯎꯝ꯫
ꯑ ꯑꯗꯣ ꯑꯩꯅ ꯌꯥꯝ ꯆꯠꯅꯤꯡꯕ ꯑꯃꯗꯤ ꯂꯩꯌꯦ, ꯑꯩꯈꯣꯏꯒꯤ ꯑꯥ, ꯀꯔꯤ ꯀꯔꯤ ꯏꯃꯥ ꯀꯔꯤꯕ ꯑꯩꯈꯣꯏꯅ ꯄꯔꯥꯗꯒ ꯇꯝꯃꯛꯄ ꯑꯥ, ꯀꯔꯤ ꯏꯃꯥ ꯈꯨꯂꯥꯛꯄꯒꯤ ꯅꯣꯡꯒꯥꯡ ꯍꯩ ꯍꯥꯏꯕ꯭ꯔꯥ꯫
ꯑꯥ
ꯑꯗꯨ ꯑꯗꯨꯗꯣ ꯑꯥ ꯁꯦꯅꯥꯄꯇꯤꯔꯣ,
ꯑꯩ ꯑꯩ ꯆꯞ ꯆꯥꯕꯗꯤ ꯈꯪꯗ꯭ꯔꯦꯅꯦ꯫
ꯏꯃꯥ ꯈꯨꯂꯥꯛꯄꯤꯒꯤ ꯅꯣꯡꯒꯥꯡ ꯍꯩꯅ ꯇꯝꯃꯛꯄ ꯑꯃ ꯑꯗꯨ ꯁꯦꯅꯥꯄꯇꯤ ꯑꯣꯏꯔ ꯃꯥꯜꯂꯦꯗ꯫ ꯑꯗꯣ ꯑ ꯑꯗꯨ ꯌꯥꯝ ꯆꯠꯅꯤꯡꯕ ꯍꯥꯏꯇꯥꯔꯦ, ꯑꯩꯈꯣꯏꯒꯤ ꯃꯗꯨꯒꯤꯗ ꯌꯥꯎꯕ ꯅꯣꯡꯒꯥꯡ ꯍꯩ ꯍꯥꯏꯅ ꯑꯃ ꯌꯥꯎꯕꯗꯣ
ꯑꯣ ꯑꯣ
ꯑ ꯑꯗꯨ ꯑ ꯑꯗꯨꯗꯣ ꯍꯥꯏꯗꯤ ꯑ ꯋꯥꯔꯤꯗꯣ ꯌꯥꯝ ꯅꯨꯡꯁꯤꯕ ꯍꯥꯏꯇꯥꯔꯦ, ꯑꯗꯨꯒꯤ ꯋꯥꯔꯤꯗꯣ ꯑꯗꯨꯗꯨꯅ ꯑꯗꯨꯒꯤ ꯃꯐꯝꯗꯣ ꯑꯝꯇꯪꯗꯤ ꯆꯠ ꯀꯦꯅꯗꯤ ꯈꯟꯕꯅꯦ ꯑꯗꯣ ꯍꯧꯖꯤꯛꯁꯦ ꯏꯔꯥꯡ ꯂꯩꯁꯟꯕ ꯈꯣꯠꯆꯟꯕ ꯇꯧꯔꯤꯁꯤꯗ ꯀꯣ ꯆꯠꯄꯗꯤ ꯐꯪꯗ꯭ꯔꯦ ꯑꯗꯣ, ꯈꯪꯗꯦ ꯈꯔ ꯂꯩꯔꯒꯗꯤ ꯐꯪꯉꯛꯄꯁꯨ ꯌꯥꯏ
ꯁꯤꯗꯤ ꯗꯥꯏꯔꯦꯛ ꯆꯠ ꯌꯥꯗꯕ꯭ꯔꯥ ꯈꯪꯗꯦ, ꯀꯩꯅꯣꯔꯣꯝꯗꯩ ꯐꯥꯎꯔꯗꯤ ꯆꯠ ꯃꯥꯜꯂꯦ ꯎꯈ꯭ꯔꯨꯜꯗꯒꯤꯅꯦ꯫ ꯎꯈ꯭ꯔꯨꯜ ꯂꯣꯝꯒꯤ ꯐꯥꯎꯔꯒꯗꯤ ꯆꯠꯅꯩ ꯍꯥꯏꯌꯦ ꯑꯩ ꯏꯃꯥꯟꯅꯕ ꯑꯃ ꯁꯦꯅꯥꯄꯇꯤꯗꯩ ꯂꯩꯌꯦꯕ ꯑꯩꯅ ꯍꯧꯖꯤꯛ ꯅꯪ ꯀꯩꯅꯣꯃ ꯃꯈꯥꯗ ꯆꯠꯄ ꯀꯔꯥꯏ ꯀꯥꯏꯔꯣꯝꯗ ꯆꯠꯂꯦꯅ ꯍꯪꯕꯗ ꯀꯩꯅꯣꯗ ꯃꯣꯏꯗꯣ ꯑꯁꯨꯝ ꯎꯈ꯭ꯔꯨꯜ ꯂꯥꯏꯟꯗꯒꯤꯗꯤ ꯆꯠꯄ ꯌꯥꯏ ꯍꯥꯏꯗꯤ ꯈꯔ ꯂꯥꯞꯅ ꯀꯣꯏꯔꯒ ꯍꯥꯏꯇꯥꯔꯦꯅꯦ ꯑꯗꯨꯕꯨ ꯁꯣꯝ ꯁꯥꯏꯠ ꯍꯥꯟꯅꯒꯤ ꯃꯣꯏ ꯆꯠꯅꯔꯝꯕ ꯂꯝꯕꯤꯁꯤꯗꯗꯤ ꯆꯠꯇ꯭ꯔꯦ ꯍꯥꯏꯌꯦꯕ ꯆꯠꯇ꯭ꯔꯤꯅ ꯍꯧꯖꯤꯛꯀꯤꯗꯤ ꯑꯗꯨꯃꯥꯏꯅ ꯇꯧꯋꯦ ꯑꯁ ꯀꯩꯅꯣ ꯋꯥꯡ ꯇꯧꯗ꯭ꯔꯤꯉꯩꯗꯗꯤ ꯌꯥꯝ ꯆꯠꯂꯝꯃꯤꯗ
ꯎꯝ ꯑꯗꯒꯤ ꯀꯩꯅꯣꯗꯨꯗꯤ ꯆꯠꯂꯕ ꯏꯌꯥꯝꯕ ꯑ ꯀꯔꯤ ꯑꯃ ꯑꯩꯈꯣꯏꯒꯤ ꯀꯣꯊꯥ ꯈꯨꯟ ꯍꯥꯏꯕ꯭ꯔꯥ꯫
ꯑꯦꯀ꯭ꯋꯥꯊꯥꯗꯤ ꯆꯠꯂꯦ꯫ ꯀꯣꯊꯥꯗꯗꯤ ꯑꯩꯈꯣꯏ ꯏꯆꯦ ꯑꯃ ꯄꯥꯜꯂꯦ, ꯑꯩꯈꯣꯏ ꯂꯩꯀꯥꯏꯒꯤ ꯑꯗꯨꯅ ꯂꯥꯏ ꯈꯨꯔꯨꯝꯕꯝ ꯑꯃꯁꯨ ꯂꯩꯕꯅꯦ ꯑꯗꯨꯗ ꯂꯥꯏ ꯈꯨꯔꯨꯝꯕ ꯑꯣꯏꯅꯁꯨ ꯆꯠꯄ꯫ ꯑꯩꯈꯣꯏ ꯏꯕꯨꯙꯧ ꯀꯩꯅꯣ ꯑꯣꯏꯕꯗꯨꯕꯨ, ꯑꯩꯁꯦ ꯀꯩꯅꯣ ꯇꯧꯔꯤꯅꯦ ꯑꯗꯨꯗꯣ ꯑꯩ ꯆꯠꯂꯨꯕꯅꯤ ꯏꯕꯨꯙꯧ ꯒꯤꯗꯨꯗ ꯑꯗꯨꯒ ꯈꯨꯔꯨꯝꯕꯩ ꯑꯗꯩ ꯀꯣꯊꯥꯒꯤ ꯌꯥꯝ ꯈꯨꯟ ꯌꯥꯝ ꯄꯤꯛꯅꯅꯤꯗ ꯂꯝꯕꯤ ꯑꯃ ꯃꯇꯥꯏꯗꯨꯗ ꯃꯇꯥꯏ ꯃꯇꯥꯏꯗ ꯍꯥꯏꯇꯥꯔꯦꯅꯦ ꯃꯣꯏ ꯈꯨꯟ ꯃꯆꯥꯗꯨ ꯇꯧꯔꯒ ꯌꯥꯝ ꯄꯤꯛꯄ ꯈꯨꯠ ꯃꯆꯥꯅꯤꯗ ꯑꯥꯔꯃꯤꯒꯤ ꯀꯦꯝꯒ ꯃꯅꯨꯡꯗ ꯆꯥꯎꯅ ꯂꯩꯍꯧꯋꯦ
ꯑꯣ ꯑꯗꯣ ꯃꯣꯏꯒꯤ ꯀꯩꯅꯣꯁꯦ ꯍꯥꯏꯗꯤ ꯂꯥꯏꯚꯂꯤꯋꯨꯗꯁꯦ ꯀꯃꯥꯏꯅ ꯂꯩꯒꯦꯕ ꯍꯥꯏꯗꯤ ꯀꯃꯥꯏ ꯀꯃꯥꯏꯅ
ꯃꯣꯏꯁꯤꯀꯣ ꯃꯣꯏꯁꯤ ꯃꯣꯏꯁꯤ ꯀꯩ ꯑꯌꯥꯝꯕꯅ ꯀꯩꯅꯣ ꯇꯧꯏꯤ ꯁꯣꯏꯕꯨꯝ
ꯑ
ꯁꯣꯏꯕꯨꯝꯁꯤ ꯌꯥꯝ ꯇꯧꯋꯦ ꯑꯗꯨꯒ ꯀꯩꯅꯣꯁꯨ ꯀꯩꯅꯣꯒ ꯍꯥꯏꯗꯤ ꯀꯔꯤ ꯃꯣꯔꯥꯒ ꯀꯩ ꯀꯥ ꯃꯌꯥꯝꯁꯨ ꯂꯣꯜꯍꯧꯋꯦ ꯂꯣꯜꯂꯦꯕ ꯃꯣꯏꯁꯦ
ꯎ ꯎꯝ
ꯑꯗꯨꯒ ꯑꯗꯩ ꯕꯤꯖꯤꯅꯦꯁ ꯃꯆꯥ ꯃꯆꯥ ꯍꯥꯏꯇꯥꯔꯦ ꯃꯣꯔꯦꯗꯒꯤ ꯀꯩꯗꯒꯤ ꯑꯗꯨꯃꯥꯏꯅ ꯇꯧꯔꯒꯗꯤ ꯍꯧꯖꯝꯕꯖꯥꯠꯅꯤ ꯑꯗꯨꯕꯨ ꯍꯧ ꯍꯧꯖꯤꯛꯇꯤ ꯑꯃꯨꯛ ꯑꯗꯨꯝꯕꯗꯨꯣ ꯇꯧꯕꯤꯗ꯭ꯔꯝꯅꯤꯅ ꯑꯩ ꯑꯗꯣ ꯑꯩꯈꯣꯏ ꯁꯣꯏꯕꯨꯝꯒꯤ ꯑꯗꯩ ꯀꯔꯤꯒꯤ ꯑꯁꯨꯃꯥꯏꯅ ꯇꯧꯔꯒ ꯍꯥꯏꯇꯥꯔꯦꯅꯦ ꯎꯒꯤ ꯀꯔꯤꯒꯤ ꯁꯨꯝ ꯀꯔꯕꯥꯔ ꯀꯩꯀꯩ ꯃꯆꯥ ꯃꯆꯥ ꯑꯗꯨꯃꯥꯏꯅ ꯇꯧꯋꯤ ꯎꯖꯥꯎ ꯎꯖꯥꯎ ꯌꯥꯝ ꯍꯥꯎ ꯍꯥꯎꯍꯥꯎꯋꯦꯕ ꯍꯥꯏꯗꯤ ꯑꯒꯤ ꯈꯔ ꯍꯥꯏꯗꯤ ꯑꯗꯨꯝ ꯁꯣꯝ ꯁꯥꯏꯠ ꯃꯈꯩꯁꯦ ꯍꯥꯏꯇꯥꯔꯦꯅꯦ ꯃꯦꯟꯃꯥꯔ ꯈꯤꯇꯪ ꯂꯣꯟꯅꯕ ꯑꯗꯩ ꯀꯩꯅꯣ ꯃꯈꯩꯁꯦ ꯎꯖꯥꯎ ꯎꯖꯥꯎꯁꯦ ꯌꯥꯝ ꯍꯧꯔꯤ ꯍꯥꯏꯕ
ꯑꯣ ꯑꯣ ꯑꯗꯣ ꯃꯣꯏꯅ ꯑꯥ ꯍꯥꯏꯔꯣꯑꯣ ꯍꯥꯏꯔꯣꯑꯣ
ꯎꯝ ꯈꯨꯟ ꯃꯆꯥꯅꯤ ꯃꯣꯏꯁꯨ ꯈꯨꯟ ꯌꯥꯝ ꯄꯤꯛꯄ ꯑꯗꯨꯅ ꯃꯤ ꯃꯈꯜ ꯃꯈꯩꯗꯣ ꯍꯣꯏ ꯑꯗꯨꯝꯥꯏꯗꯣ ꯌꯥꯝ ꯌꯥꯝ ꯑꯦꯗꯚꯥꯟꯁ ꯑꯣꯏꯅ ꯑꯗꯨꯃꯥꯏꯅ ꯇꯧꯔꯒ ꯂꯩꯍꯧ ꯗꯦꯕ ꯑꯗꯨꯝ ꯍꯥꯏꯗꯤ ꯌꯥꯝ ꯍꯤꯡꯅꯕꯒꯤ ꯍꯥꯏꯇꯥꯔꯦꯅꯦ ꯏꯁꯃꯨꯜ ꯁ꯭ꯃꯣꯜ ꯁ꯭ꯃꯣꯜ ꯑꯄꯤꯛꯄ ꯂꯥꯏꯕꯂꯤꯋꯨꯗꯀꯤ ꯑꯣꯏꯕ ꯍꯥꯏꯇꯥꯔꯦꯅꯦ ꯍꯤꯡꯅꯕꯒꯤ ꯑꯗꯨꯝ ꯅꯣꯡꯃꯒꯤ ꯀꯩꯒꯤ ꯑꯗꯨꯝ ꯃꯣꯏꯁꯤ ꯊꯕꯛꯈꯩ ꯁꯨꯔꯒ ꯑꯗꯩ ꯃꯣꯏ ꯑꯁꯨꯝ ꯈꯤꯇꯪ ꯆꯪꯁꯤꯜꯂꯒ ꯃꯣꯏ ꯀꯩꯅꯣꯒ ꯆꯠ ꯃꯥꯜꯂꯦ ꯖꯪꯒꯜꯒ ꯆꯠꯇꯩ ꯃꯣ ꯃꯣꯏꯒꯤ ꯍꯥꯏꯗꯤ ꯍꯥꯏꯇꯥꯔꯦꯅꯦ ꯀꯩꯀꯩ ꯑꯗꯣꯝꯗꯒ ꯍꯥꯏꯗꯤ ꯃꯅꯥ ꯃꯁꯤꯡꯕꯨꯗꯕꯨ ꯑꯣꯏꯔꯣ ꯑꯗꯒꯤ ꯄꯣꯠ ꯆꯩ ꯖꯪꯒꯜꯗ ꯐꯪꯕ ꯑꯗꯨꯝꯕ ꯀꯩꯀꯩ ꯑꯗꯨꯃꯥꯏꯅ ꯇꯧꯅꯔ ꯑꯗꯨꯝ ꯇꯧ ꯃꯥꯜꯂꯦ
ꯑꯣ ꯑꯗꯨꯣ ꯃꯣꯏꯒꯤ ꯀꯩꯅꯣꯁꯦ ꯍꯥꯏꯗꯤ ꯃꯣꯏꯅ ꯁꯥꯔꯤꯕ ꯑꯩꯈꯣꯏꯒꯤ ꯃꯣꯔꯥꯒꯨꯝꯕ ꯑꯗꯒꯤ ꯑ ꯁꯣꯏꯕꯨꯝꯒꯨꯝꯕ ꯇꯧꯔꯤꯁꯦ ꯑꯗꯣ ꯃꯣꯏꯁꯤ ꯌꯣꯟꯕꯗꯤ ꯀꯗꯥꯥꯏꯏꯗ ꯌꯣꯟꯖꯥꯠꯅꯣ
ꯃꯣꯏꯁꯤꯅ ꯑꯃꯨꯛꯁꯦ ꯑꯩꯈꯣꯏ ꯀꯛꯆꯤꯡ ꯂꯣꯝꯗ ꯊꯥꯗꯣꯔꯛꯑꯦ ꯍꯥꯏꯅ ꯈꯔ ꯅꯛ ꯀꯛꯅꯕ ꯖꯒꯥ ꯍꯥꯏꯇꯥꯔꯦꯅꯦ ꯀ꯭ꯋꯥꯊꯥꯒ ꯑꯩꯈꯣꯏ ꯁꯣꯝꯗ ꯀꯛꯆꯤꯡ ꯂꯣꯝꯗꯗꯤ ꯑꯗꯨꯝ ꯀꯩꯅꯣ ꯇꯧꯔꯤꯑꯕ ꯑꯗꯨꯅ ꯃꯣꯏꯅ ꯑꯃꯨꯛ ꯁꯣꯝ ꯅꯥꯀꯟꯗ ꯊꯥꯗꯣꯔꯛꯑꯦ ꯑꯗꯨꯝ ꯑꯩꯣꯏ ꯑꯥꯔꯃꯤ ꯅꯣꯡꯃꯤ ꯑꯗꯨꯝ ꯆꯠꯄꯒꯗꯤ ꯑꯗꯨꯝ ꯈꯔꯒꯗꯤ ꯌꯥꯏꯑꯌꯦꯕ
ꯑꯣ
ꯑꯗꯨꯅ ꯑꯗꯨꯝ ꯀꯩꯅꯣ ꯇꯧꯔꯒ ꯁꯣꯏꯕꯨꯝꯈꯩꯁꯦ ꯑꯗꯨꯝ ꯀ꯭ꯋꯥꯊꯥꯗꯒꯤꯩ ꯑꯗꯨꯝ ꯄꯨꯔꯛꯏꯑꯕ ꯀꯛꯆꯤꯡ ꯂꯣꯝꯗ ꯅꯝꯕ ꯑꯗꯩ ꯃꯣꯏꯅ ꯈꯔ ꯅꯝꯕ ꯍꯧꯔꯒ ꯄꯨꯔꯛꯄ ꯑ ꯊꯝꯕ ꯑꯗꯨꯃꯥꯏꯅ ꯇꯧꯅꯗꯅ ꯕꯤꯖꯤꯅꯦꯁꯁꯦ ꯑꯗꯨꯝ ꯃꯆꯥ ꯃꯆꯥꯗꯤ ꯑꯗꯨꯝ ꯇꯧꯔꯤ ꯈꯔ ꯈꯔ
ꯑꯣ ꯑꯣ ꯑꯗꯣ ꯃꯣꯏ ꯑꯩꯈꯣꯏ ꯍꯥꯏꯗꯤ ꯑꯩꯈꯣꯏꯅ ꯉꯥꯡꯅꯔꯤꯕ ꯂꯣꯟꯁꯦ ꯑꯗꯨꯝ ꯃꯣꯏꯁꯨ ꯑꯥꯗ ꯑꯗꯨꯝ ꯐꯖꯅ ꯉꯥꯡꯅꯍꯧꯕꯔ
ꯉꯥꯡꯅꯩꯅꯤ ꯆꯞ ꯃꯥꯟꯅꯩ ꯆꯞ ꯃꯥꯟꯅꯩ ꯂꯣꯟꯗꯨꯗ ꯑꯩꯈꯣꯏ ꯈꯤꯇꯪ ꯂꯣꯟ ꯅꯧꯕ ꯀꯣꯏꯕ ꯑꯗꯨꯝꯕꯒꯤ ꯈꯛꯇꯅꯤ ꯆꯞ ꯃꯥꯟꯅꯩ ꯃꯩꯇꯩꯔꯣꯟꯜ ꯉꯥꯛꯇꯅꯤ ꯉꯥꯡꯗꯣꯏꯁꯦ ꯍꯥꯏꯗꯤ ꯑꯩꯈꯣꯏ ꯃꯩꯇꯩ ꯉꯥꯛꯇꯅꯦꯕ
ꯑꯣ ꯎꯝ ꯑꯗꯒꯤ ꯁꯨꯝ ꯍꯥꯏꯗꯤ ꯃꯦꯟꯃꯥꯔ ꯂꯣꯝꯗꯒꯁꯨ ꯑꯩꯈꯣꯏꯒꯤ ꯃꯤꯇꯩ ꯃꯤꯇꯩ ꯇꯥꯕ ꯈꯨꯟ ꯂꯩꯗꯅꯀꯣ
ꯂꯩ ꯂꯩ ꯂꯩ
ꯑꯗꯨꯒꯁꯦ ꯍꯥꯏꯗꯤ ꯑꯗꯨꯝ ꯃꯤꯇꯩꯇꯩꯂꯣꯟ ꯐꯖꯅ ꯑꯗꯨꯝ ꯉꯥꯡꯉꯦ ꯈꯣꯠꯂꯦ ꯀꯥꯏꯅ ꯑꯗꯨꯝ ꯍꯥꯏꯌꯦꯕꯀꯣ ꯍꯥꯏꯗꯤ ꯑꯗꯣ ꯈꯨꯟ ꯌꯥꯝ ꯀꯟꯅ ꯇꯥꯕꯗꯤ ꯅꯠꯇꯦꯅ ꯍꯥꯏ ꯑꯗꯣ ꯑꯁ ꯃꯣꯏꯁꯦ ꯌꯥꯝ ꯅꯨꯡꯗꯤ ꯌꯥꯝ ꯅꯨꯡꯉꯥꯏꯔꯝꯃꯣꯏ ꯁꯨꯝ ꯈꯟꯖꯤꯜꯂꯨꯀꯥꯟꯗ
ꯎꯝ ꯑꯗꯨꯕꯨ ꯀꯩꯅꯣꯅꯤꯗ ꯍꯥꯏꯗꯤ ꯑꯩꯈꯣꯏ ꯌꯥꯝ ꯅꯨꯡꯉꯥꯏꯔꯝꯃꯣꯏ ꯈꯣꯠꯂꯝꯃꯣꯏ ꯑꯗꯨꯒ ꯑꯩꯈꯣꯏꯅ ꯈꯜꯂꯨꯕꯩꯅꯦꯕ
ꯑꯥ
ꯈꯟꯖꯤꯜꯂꯨꯕ ꯍꯥꯏꯇꯥꯥꯔꯦ ꯅ ꯑꯃꯔꯣꯝꯗ ꯑꯗꯨꯕꯨ ꯃꯣꯏꯗꯤ ꯑꯣꯜꯔꯦꯗꯤ ꯃꯐꯝꯗꯨꯒꯤ ꯃꯤ ꯑꯃ ꯑꯣꯏꯅ ꯂꯩꯈ꯭ꯔꯕꯅꯤꯅ
ꯑꯥ
ꯑꯗꯨꯝ ꯃꯐꯝꯗꯨꯒꯤ ꯆꯠꯅꯕꯤꯗꯨꯗ ꯑꯗꯨꯝ ꯇꯤꯜꯂꯒ ꯋꯥꯕ ꯅꯨꯡꯉꯥꯏꯕ ꯃꯌꯥꯝꯗꯣ ꯑꯗꯨꯝ ꯂꯣꯏꯅ ꯃꯣꯏ ꯃꯈꯩ ꯊꯦꯡꯅꯃꯤꯟꯅꯔꯒ ꯃꯦꯟꯃꯥꯔ ꯍꯥꯏꯁꯤꯁꯨ ꯌꯥꯝꯅ ꯍꯦꯛꯇ ꯆꯥꯎꯈꯠꯂꯕ ꯂꯩꯕꯥꯛꯇꯤ ꯅꯠꯇꯕꯅꯤꯅ ꯃꯤꯒꯤ ꯂꯩꯔꯤꯕ ꯍꯤꯡꯉꯤꯕ ꯃꯥꯒꯤ ꯁꯗꯥꯔꯣꯟ ꯄꯨꯟꯁꯤꯗꯨꯗ ꯃꯣꯏ ꯃꯈꯩꯁꯨ ꯑꯗꯨꯝ ꯇꯣꯠꯅ ꯇꯤꯟꯅꯔꯒ ꯌꯥꯎꯔꯏ ꯍꯤꯡꯉꯕ ꯉꯥꯛꯇꯅꯤꯗ ꯍꯦꯛꯇ ꯃꯣꯏ ꯌꯥꯝ ꯋꯥꯔꯕ ꯑ ꯃꯤꯅ ꯇꯨꯍꯠꯄꯤꯔ ꯑꯗꯨꯝꯕꯗꯤ ꯅꯠꯇꯦ ꯍꯥꯏꯗꯤ ꯑꯗꯨꯝ ꯃꯣꯏ ꯁꯨ ꯂꯩꯐꯝ ꯊꯣꯛꯄ ꯑꯦꯁꯦ ꯍꯥꯏꯗꯤ ꯀꯩꯅꯣ ꯑꯣꯏꯅ ꯑꯗꯨꯝ ꯂꯩꯔꯤꯑ ꯃꯣꯏ ꯉꯝꯃꯤꯑꯕ ꯃꯦꯟꯃꯥꯔ ꯃꯅꯨꯡꯒꯤꯁꯤꯀꯣ ꯑꯗꯩ ꯈꯔ ꯑꯩꯈꯣꯏ ꯈꯤꯇꯪ ꯑꯁꯣꯝ ꯕꯪꯒ꯭ꯂꯥꯗꯦꯁ ꯂꯣꯝ ꯁꯥꯏꯠꯇ ꯈꯔ ꯋꯥꯅ ꯍꯥꯏꯇꯥꯔꯦꯅꯦ ꯍꯥꯏꯗꯤ ꯕꯣꯇꯜ ꯅꯨꯡ ꯑꯣꯗꯔ ꯑꯃ ꯆꯟꯗꯕꯤ ꯈꯣꯠꯇꯕꯤ ꯑꯗꯨꯝꯕ ꯈꯔꯁꯨ ꯂꯩ ꯑꯣ ꯃꯦꯟꯃꯥꯔꯒꯤ ꯁꯣꯝꯒꯤꯁꯤꯗꯤ ꯑꯩꯅ ꯁꯨꯝ ꯇꯥꯕꯗ ꯑꯩꯒꯤ ꯑꯣꯏꯅ ꯇꯥꯖꯕꯗꯗꯤ ꯀꯩꯁꯨ ꯀꯥ ꯍꯦꯟꯅ ꯀꯩꯅꯣ ꯇꯧꯕ ꯑꯗꯨꯝꯕꯗꯤ ꯑꯣꯏꯗꯦ ꯍꯥꯏ ꯑꯗꯨ ꯃꯣꯏ ꯑꯗꯨꯝ ꯁꯤ ꯂꯩ ꯍꯥꯏꯗꯤ ꯑꯗꯨꯝ ꯀꯣꯏꯕ ꯆꯠꯄ ꯃꯤ ꯃꯈꯩ ꯃꯣꯏꯗꯨꯗ ꯆꯠꯄ ꯃꯇꯝꯗ ꯑꯗꯨꯝ ꯃꯣꯏꯁꯨ ꯑꯗꯨꯝ ꯃꯣꯏ ꯑꯗꯨꯝ ꯉꯝꯅꯕ ꯑꯗꯨꯝ ꯍꯤꯡꯅꯕꯗꯣ ꯍꯥꯏꯇꯥꯔꯦꯅꯦ ꯑꯗꯨꯝ ꯑꯗꯨ ꯃꯐꯝꯗꯨꯒꯤ ꯃꯤ ꯑꯃ ꯑꯣꯏꯅ ꯑꯗꯨꯝ ꯂꯩꯔꯦꯕ ꯃꯩꯇꯩꯂꯣꯟ ꯑꯣꯏꯅ ꯉꯥꯡꯖꯩ ꯍꯥꯏꯇꯥꯥꯔꯁꯨ ꯃꯣꯏ ꯃꯦꯟꯃꯥꯔ ꯃꯔꯣꯟꯁꯨ ꯐꯅ ꯈꯪꯉꯦꯕ ꯃꯩꯇꯩ ꯑꯣꯏꯇꯥꯁꯨ ꯃꯩꯃꯥ ꯃꯔꯂꯣꯟ ꯊꯤ ꯈꯪꯉꯦꯕ ꯍꯤꯟꯗꯨ ꯗꯙꯔꯃꯒ ꯊꯤ ꯇꯧꯏꯦꯍꯦ ꯃꯣꯏ ꯑꯗꯨꯝꯩꯅ ꯃꯍꯥꯗꯦꯕꯒ ꯀꯩ ꯌꯥꯝ ꯂꯣꯏ ꯂꯩ ꯃꯣꯏꯗꯨꯗ ꯑꯃꯨꯛꯒ ꯍꯤꯟꯗꯨꯒꯁꯤꯦ ꯐꯖꯅ ꯌꯧꯔꯛꯑꯦꯕ ꯑꯗꯨꯝ ꯃꯩꯇꯩ ꯍꯥꯏꯔꯒ ꯑꯩꯈꯣꯏ ꯗꯥꯏꯔꯦꯛ ꯁꯅꯥꯃꯍꯤꯖꯝ ꯄꯤꯌꯣꯔꯗꯨ ꯅꯠꯇꯦꯕ
ꯑꯣ ꯑꯗꯨꯝ ꯃꯣꯏꯗꯤ ꯑ ꯃꯣꯏꯗꯤ ꯁꯅꯥꯃꯍꯤꯒ ꯂꯥꯠ ꯁꯥꯔꯥ ꯀꯃꯥꯏꯅ ꯇꯧꯖꯥꯠꯅꯣ
ꯑꯗꯨꯃꯛ ꯑꯗꯨꯃꯛ ꯂꯥꯜꯂꯝꯒꯗꯕꯗꯤ ꯃꯥꯜꯂꯤ ꯕꯠ ꯑꯗꯨꯃꯛꯀꯤ ꯑꯥꯏꯗꯤꯌꯥꯗꯤ ꯂꯩꯇ꯭ꯔꯦ ꯑꯗꯨꯕꯨ ꯀꯩꯅꯣꯗꯤ ꯑꯗꯨꯝ ꯍꯥꯏꯗꯤ ꯃꯣꯏ ꯍꯤꯟꯗꯨꯒꯤ ꯀꯩꯒꯤ ꯂꯥꯏꯒ ꯀꯩ ꯇꯧꯋꯦ ꯑꯩ ꯑ ꯃꯤ ꯑꯃꯁꯨ ꯊꯦꯡꯅꯒꯤꯕ ꯍꯥꯏꯇꯥꯔꯦ ꯃꯩꯇꯩꯂꯣꯟꯗ ꯋꯥꯔꯤ ꯁꯥꯟꯅꯈꯤ ꯍꯥꯏꯇꯥꯔꯦꯅꯦ ꯃꯦꯟꯃꯥꯔꯗꯒꯤ ꯅꯍꯥꯟꯋꯥꯏ ꯀꯩꯅꯣꯗ ꯍꯥꯏꯗꯤ ꯁꯨꯝ ꯄꯥꯎ ꯐꯥꯎꯅꯕꯗ ꯑꯗꯣ ꯃꯣꯏꯁꯨ ꯑꯗꯨꯝ ꯀꯩꯅꯣꯒ ꯍꯤꯟꯗꯨꯒꯤ ꯀꯩꯀꯁꯨ ꯑꯗꯨꯝ ꯂꯥꯠ ꯂꯦꯠ ꯇꯧꯗ ꯇꯧꯋꯦꯕ ꯃꯣꯏ ꯆ ꯑꯗꯨꯃꯥꯏꯅ ꯇꯧꯈꯤ
ꯎꯝ ꯑꯝꯇꯪꯗꯤ ꯆꯠꯅꯤꯡꯉꯦ
ꯃꯥꯅꯤ ꯃꯥꯅꯤ ꯆꯠꯀꯗꯝ ꯆꯠꯄ ꯑꯩꯈꯣꯏ ꯁꯤꯒꯤ ꯍꯦꯛ ꯂꯝꯕꯤꯁꯤ ꯌꯥꯔꯗꯩꯗꯤꯀꯣ ꯑꯩꯈꯣꯏ ꯁꯣꯝꯒꯤ ꯁꯥꯎꯠ ꯏꯁ ꯑꯦꯁꯤꯌꯥ ꯃꯈꯩꯁꯤ ꯈꯤꯇꯪ ꯅꯛꯁꯤꯟꯅꯗꯅꯀꯣ ꯁꯤꯗꯒꯤ ꯂꯣꯏꯅ ꯆꯠ ꯑ ꯕꯤꯖꯤꯅꯦꯁꯀꯤ ꯑꯆꯧꯕ ꯀꯩꯅꯣꯅꯦꯕ ꯂꯝꯕꯤ ꯑꯣꯏꯒꯗꯕꯅꯦꯕ ꯁꯤꯗ ꯁꯨꯝ ꯑꯩꯈꯣꯏ ꯃꯌꯥꯝꯒꯤ ꯍꯥꯏꯗꯤ ꯀꯔꯤ ꯍꯥꯏꯅꯤ ꯈꯤ ꯈꯔ ꯒ꯭ꯌꯥꯟ ꯇꯥꯅꯍꯧꯗꯕꯗꯒꯤ ꯊꯣꯛꯄ ꯃꯌꯥꯝꯁꯤꯗꯒꯤ ꯇꯧꯅꯔꯤꯅꯦꯕ ꯑꯣ ꯁꯤ ꯍꯦꯛ ꯐꯥꯒꯤꯗꯩꯗꯤ ꯍꯥꯏꯗꯤ ꯌꯥꯝ ꯆꯥꯎꯈꯠꯄ ꯑꯩꯈꯣꯏ ꯃꯅꯤꯄꯨꯔꯁꯦ ꯍꯥꯏꯇꯥꯔꯦꯅꯦ ꯃꯥꯒꯤ ꯕꯣꯔꯗꯔꯗ ꯍꯥꯏꯇꯥꯔꯦ ꯕꯣꯔꯗꯔꯗ ꯂꯩꯔꯨꯕꯒꯤ ꯃꯥꯒꯤꯁꯨ ꯇꯣꯉꯥꯟꯕ ꯀꯥꯟꯅꯕ ꯃꯌꯥꯝ ꯂꯩꯌꯦꯕ ꯍꯥꯏꯗꯤ ꯂꯂꯣꯟ ꯏꯇꯤꯛꯀꯤ ꯀꯔꯤꯒꯤ ꯍꯥꯏꯇꯥꯔꯦꯅꯦ ꯏꯟꯇꯔꯅꯦꯁꯅꯦꯜ ꯕꯣꯔꯗꯔ ꯂꯩꯕꯒꯤ ꯀꯥꯟꯅꯕ ꯂꯩ ꯃꯥꯡꯖꯕ ꯂꯩ ꯍꯥꯏꯗꯤ ꯍꯥꯏꯗꯤ ꯂꯩꯕꯥꯛ ꯑꯅꯤꯗꯨ ꯅꯨꯡꯁꯤꯅ ꯆꯥꯟꯅꯗ꯭ꯔꯗꯤ ꯍꯥꯏꯗꯤ ꯅꯨꯡꯉꯥꯏꯕꯟꯇꯦ ꯕꯣꯔꯗꯔ ꯂꯩꯕ ꯍꯥꯏꯗꯣ ꯑꯗꯨꯣ ꯂꯩꯕꯥꯛ ꯑꯅꯤ ꯌꯥꯅꯔꯒ ꯅꯨꯡꯁꯤ ꯆꯥꯟꯅꯔꯗꯤ ꯑꯃꯨꯛ ꯊꯕꯛ ꯊꯧꯔ ꯑꯃ ꯇꯧꯕꯗ ꯑꯩꯈꯣꯏꯅꯦꯕ ꯌꯥꯝ ꯀꯥꯟꯅꯗꯣꯏꯁꯦ꯫
ꯎꯝ꯫
ꯑꯗꯨꯝꯕ ꯃꯌꯥꯝ ꯂꯩ ꯑꯗꯨꯅꯤ꯫ ꯑꯩꯈꯣꯏꯅ ꯁꯤꯒꯤ ꯀꯩꯅꯣꯁꯤ ꯃꯨꯟꯅ ꯈꯪꯕ ꯑꯃꯗꯤ ꯆꯪꯉꯤ ꯍꯥꯏꯇꯥꯔꯦꯅꯦ꯫
ꯎꯝ꯫
ꯑꯗꯨꯅꯦ ꯑꯩ ꯉꯁꯥꯏ ꯍꯥꯏꯗꯣꯏ ꯁꯤꯔꯣꯏꯒꯤꯌꯥꯗꯣ ꯅꯍꯥꯟꯋꯥꯏ ꯀꯩꯅꯣ ꯇꯧꯗ꯭ꯔꯤꯉꯩꯗꯗꯤ꯫ ꯌꯥꯝ ꯃꯤ ꯂꯣꯏ ꯆꯠꯅꯔꯝꯃꯤꯅꯤꯗꯣ ꯃꯃꯥꯡꯗꯤ ꯃꯤ ꯈꯔ꯫ ꯆꯠꯅꯗ꯭ꯔꯦ ꯀꯩꯅꯣ ꯇꯧꯈꯤꯕꯗꯣ ꯋꯥꯠꯈ꯭ꯔꯦꯕ ꯃꯤꯗꯨ ꯃꯌꯥꯝ꯫ ꯑꯁꯦꯡꯕꯩꯗꯤ ꯃꯣꯏꯅꯁꯨ ꯍꯥꯏꯌꯦꯕ ꯑꯥꯗ ꯑꯩꯈꯣꯏ ꯃꯃꯥꯡꯗ ꯆꯠꯀꯥꯟꯗ ꯑꯦ ꯑꯩꯈꯣꯏꯗꯤ ꯇꯝꯄꯥꯛ ꯇꯝꯄꯥꯛꯇꯒꯤ ꯃꯌꯥꯝ ꯂꯥꯛꯄꯁꯤꯅ ꯑꯩꯈꯣꯏꯒꯤꯗꯤ ꯏꯟꯀꯝ ꯑꯣꯏꯖꯔꯤꯅꯤ